ꯍꯜꯂꯣ ꯍꯦꯜꯂꯣ
ꯍꯜꯂꯣ
ꯇꯥꯕ꯭ꯔꯣ
ꯍꯣꯏ ꯇꯥꯏ
ꯀꯔꯤ ꯇꯧꯕ꯭ꯔꯣ
ꯀꯩꯁꯨ ꯇꯧꯗꯦꯗ ꯋꯥꯔꯤ ꯁꯥꯕ ꯈꯛꯇꯅꯤ ꯅꯪꯕꯨ
ꯆꯥꯛꯇꯤ ꯆꯥꯔꯕꯣ
ꯆꯥ ꯆꯥꯗ꯭ꯔꯤꯌꯦ
ꯊꯣꯡꯕꯗꯤ ꯂꯣꯏꯔꯕꯣ
ꯊꯣꯡꯕꯁꯨ ꯂꯣꯏꯔꯦ ꯆꯥꯕ ꯂꯥꯛꯑꯣ ꯂꯥꯛꯑꯣ ꯍꯥꯏ ꯍꯥꯏꯕ ꯍꯧꯔꯦ꯫
ꯑꯣ ꯑꯗꯨꯗꯤ ꯆꯥꯕ ꯇ ꯀ꯭ꯔꯤꯁꯤꯅ ꯀꯔꯤꯒꯅꯣ
ꯅꯪ ꯐꯣꯟ ꯊꯣꯛꯂꯛꯄꯒꯤꯅꯦ
ꯑꯣ ꯑꯣꯏꯕ꯭ꯔꯣ ꯁꯣꯏꯈ꯭ꯔꯦꯅꯦ ꯑꯗꯨꯗꯤ ꯑꯩꯁꯦ
ꯌꯥꯔꯦ ꯌꯥꯔꯅꯤ ꯌꯥꯅꯤ ꯁꯤ ꯁꯤꯒꯤꯗꯤ ꯋꯥꯔꯤ ꯁꯥꯔꯁꯦ ꯑꯗꯨꯒ ꯆꯔꯥꯅꯦ
ꯃꯪꯗꯤ
ꯑꯩꯗꯤ ꯏꯃꯥꯟꯅꯕꯤꯅ ꯊꯣꯡꯉꯦ ꯑꯩꯁꯨ ꯆꯥꯗ꯭ꯔꯤ
ꯁꯥꯗ꯭ꯔꯤꯑꯦꯕꯀꯣ
ꯍꯣꯏ
ꯀꯔꯤ ꯃꯊꯦꯜ ꯀꯔꯤ ꯃꯊꯦꯜ ꯆꯥꯅꯤ ꯉꯁꯤꯗꯤ ꯅꯣꯏꯅꯤ
ꯀꯔꯤ ꯍꯥꯏꯕ
ꯀꯔꯤ ꯃꯊꯦꯜ ꯆꯥꯅꯤ ꯍꯥꯏꯕ
ꯉꯁꯤꯗꯣ ꯏꯃꯥꯟꯅꯕꯤꯗꯣ ꯀꯔꯤ ꯌꯦꯟꯖꯥꯡ ꯊꯣꯡꯉꯦꯅꯣ ꯈꯪꯗꯦ ꯌꯦꯡ ꯊꯣꯡꯗꯧ ꯃꯥꯜꯂꯦ ꯉꯥꯁꯤꯁꯦ
ꯅꯣꯏ ꯔꯦꯟ ꯔꯦꯟ ꯔꯦꯟꯒꯨꯝꯕ ꯂꯩꯃꯤꯟꯅꯕ꯭ꯔꯣꯅꯦ
ꯔꯦꯟ ꯅꯠꯇꯦ ꯍꯣꯁꯇꯦꯜ
ꯍꯣꯁꯇꯦꯜ
ꯍꯣꯏ
ꯍꯣꯁꯇꯦꯜꯗ ꯅꯣꯏꯅ ꯊꯣꯡꯕ
ꯍꯣꯏ ꯏꯁꯥ ꯏꯁꯥꯅ ꯊꯣꯡꯖꯩꯌꯦ
ꯑꯁ ꯀꯔꯤꯅꯣꯅꯦ ꯍꯣꯁꯇꯦꯜꯗ ꯑꯗꯨꯃꯥꯏꯅ ꯇꯧꯅꯕ꯭ꯔꯣꯅꯦ
ꯑꯗꯨꯒꯤꯗꯤ ꯑꯗꯨꯒꯤꯗꯤ ꯒꯣꯚꯔꯃꯦꯟꯒꯤ ꯑꯣꯏꯕꯒꯤꯗꯤ ꯈꯣꯏꯅ ꯂꯩꯕꯁꯦ ꯃꯤꯒ ꯇꯣꯡꯉꯥꯜꯂꯦ ꯍꯥꯏꯇꯥꯔꯦ
ꯑꯣ ꯃꯄꯥꯟꯗ ꯂꯩꯔꯃꯅꯦ ꯑꯗꯨꯗꯤ
ꯀꯔꯤ ꯍꯥꯏꯕ
ꯃꯄꯥꯟꯗ ꯂꯩꯔꯝꯕ ꯂꯩꯕ
ꯃꯥꯄꯟꯗ ꯅꯠꯇꯦ ꯏꯝꯐꯥꯜ ꯗꯅꯦ
ꯀꯔꯥꯏꯗꯅꯣꯅꯦ ꯑꯗꯨꯗꯤ
ꯏꯝꯐꯥꯜꯗꯅꯦ
ꯍꯣꯏ ꯏꯝꯐꯥꯜꯅꯦ ꯈꯪꯉꯦ ꯑꯗꯣ ꯀꯥꯏ ꯃꯅꯤꯄꯨꯔ ꯌꯨꯅꯤꯚꯔꯁꯤꯇꯤ ꯃꯥꯜꯂꯦ
ꯑꯗꯨ ꯅꯠꯇꯦ ꯇꯥꯌꯦꯜ ꯇ꯭ꯌꯦꯜꯔꯣꯝꯗ ꯇꯌꯦꯜꯔꯣꯝꯗ
ꯈꯪꯗꯦꯅꯦ ꯑꯩꯗꯤ ꯑꯗꯨꯗꯤ
ꯑꯁ ꯎꯗꯦ ꯇꯥꯕꯔꯣ꯫
ꯇꯥꯏ ꯀꯥꯏꯅꯣꯅꯦ ꯐꯖꯅ ꯅꯣꯛꯂꯒ ꯂꯩꯅꯦ ꯅꯪ
ꯅꯪꯉꯣꯟ ꯅꯠꯇꯦ ꯏꯃꯥꯟꯅꯕꯤꯕꯨꯅꯦ
ꯑ ꯅꯣꯏ ꯅꯣꯏꯒꯤꯗꯣ ꯕꯦꯛꯒ꯭ꯔꯥꯎꯟ ꯎꯝ ꯕꯦꯛꯒ꯭ꯔꯥꯎꯟ ꯍꯥꯏꯁꯤꯔꯥ ꯅꯣꯏꯁ ꯄꯣꯂꯨꯁꯟ ꯈꯔ ꯇꯧꯕ ꯍꯧꯔꯦ
ꯑꯩꯉꯣꯟꯗ ꯇꯣꯁ꯭ꯂꯥꯏ ꯀꯥꯞꯄꯤꯌꯣꯅ ꯍꯥꯏꯕ
ꯑꯣ
ꯑꯩꯅ ꯋꯥꯔꯤ ꯁꯥꯟꯅꯔꯤꯅ ꯍꯥꯏꯕ ꯑꯗꯨꯒꯤ ꯏꯃꯥꯟꯅꯕꯤ ꯂꯦꯝ ꯄꯨꯔꯒ ꯂꯥꯛꯑꯣꯅ ꯍꯥꯏꯕ ꯑꯗꯨꯕꯨ ꯍꯣꯏ ꯈꯔꯞ ꯃ ꯃꯇꯩ ꯈꯣꯏ ꯍꯣꯁꯇꯦꯜ ꯑꯣ ꯃꯤ ꯌꯥꯝ ꯂꯥꯡꯉꯦꯕꯀꯣ
ꯑꯥ
ꯇꯨꯃꯤꯟ ꯇꯨꯃꯤꯟꯅ ꯉꯥꯡꯗꯦ ꯍꯥꯏꯕ ꯃꯤꯒ ꯉꯥꯡꯕ ꯃꯤꯁꯤꯡꯁꯦ ꯂꯥꯎꯕ ꯈꯣꯠꯄ ꯈꯇ ꯉꯥꯏꯔꯦ
ꯃꯤ ꯀꯌꯥꯒꯨꯝꯕ ꯂꯩꯒꯦ ꯅꯣꯏ ꯍꯣꯁꯦꯜꯁꯦ
ꯑꯩꯈꯣꯏ ꯃꯤ ꯃꯤꯁꯦ ꯇꯔꯥꯃꯔꯤꯒꯨꯝꯕ ꯂꯩꯌꯦ
ꯃꯤ ꯌꯥꯝꯃꯦꯅ ꯑꯗꯨ ꯔꯨꯝ ꯑꯃꯗ ꯃꯤ ꯀꯌꯥ ꯀꯌꯥꯒꯨꯝꯕ ꯂꯩꯕꯅꯣ ꯔꯨꯝ ꯑꯃꯗ ꯃꯤ ꯑꯃ ꯑꯃꯔꯣ
ꯃꯤ ꯑꯅꯤ ꯑꯅꯤ ꯄꯤꯌꯦ ꯑꯩꯗꯤ ꯏꯊꯟꯗꯅꯦ ꯃꯤ ꯑꯅꯤ ꯑꯅꯤ ꯄꯤ ꯑꯗꯨꯝ ꯔꯨꯝ ꯑꯃꯇ ꯇꯧꯋꯦ
ꯃꯥꯅ ꯈꯔ ꯅꯪꯅ ꯈꯔ ꯐꯥꯎ ꯃꯜꯂꯦꯅꯦ ꯑꯗꯨꯗꯤ ꯅꯣꯏ ꯍꯣꯁꯇꯦꯜꯗ
ꯐꯥꯎꯗꯦꯍꯦ ꯑꯗꯨ ꯑꯩꯗꯣ ꯏꯊꯟꯗ ꯂꯩꯒꯦꯅ ꯑꯍꯥꯟꯕꯗꯅꯦ ꯂꯥꯛꯄꯗ ꯑꯗꯨꯝ ꯍꯥꯏꯕꯒꯤ ꯇꯨꯝ ꯌꯥꯕꯤꯕ ꯍꯥꯏ ꯇꯔꯦ
ꯑꯣ ꯅꯣꯏꯒꯤ ꯐ꯭ꯔꯦꯟꯁ ꯀꯣꯛ ꯍꯣꯏ ꯂꯦꯡꯃꯥꯏ ꯑꯩꯈꯣꯏꯒꯨꯝꯕ ꯂꯩꯕ꯭ꯔꯣ
ꯑꯃ ꯂꯩ ꯍꯣꯏ
ꯅꯨꯄꯤꯒꯤ ꯍꯣꯁꯇꯦꯜꯔꯣ ꯅꯣꯏꯒꯤꯁꯦ ꯅꯠꯇ꯭ꯔꯒ ꯃꯤꯛꯁꯔꯣ
ꯅꯨꯄꯤ ꯉꯥꯛꯇꯅꯦ ꯅꯨꯄꯥꯒꯤꯁꯨ ꯌꯥꯎꯋꯦ ꯑꯗꯣ ꯅꯨꯄꯥꯒꯤꯁꯤꯅ ꯈꯔ ꯑꯩꯈꯣꯏꯒ ꯑꯗꯨꯝ ꯌꯦꯡꯕꯗꯗꯤ ꯎꯕ ꯆꯠꯀꯥꯟꯗꯗꯤ ꯈꯔꯅ ꯌꯥꯝ ꯅꯥꯛꯇꯕ ꯌꯥꯝ ꯅꯅꯥꯥꯛꯄꯗꯤ ꯅꯠꯇꯦ ꯃꯤꯅꯤꯠ ꯑꯅꯤ ꯑꯍꯨꯝꯒꯨꯝꯕ ꯈꯛꯇꯅꯤꯗ ꯑꯗꯨꯕꯨꯗꯤ ꯆꯠꯄꯗ
ꯅꯪ ꯍꯣꯁꯇꯦꯜꯗ ꯂꯩ ꯂꯩꯇꯕꯣꯅꯦ
ꯀꯔꯤꯑꯕ
ꯍꯣꯁꯇꯦꯜꯗ ꯂꯩꯔꯒ ꯀꯔꯤ ꯇꯧꯕꯅꯣ ꯍꯥꯏꯕꯅꯤꯗꯥ
ꯑꯩꯁꯨ ꯁꯇ꯭ꯔꯥꯅꯤ
ꯑꯠꯆꯥ ꯁ꯭ꯀꯨꯜ ꯀꯥꯕ
ꯍꯣꯏ
ꯒꯦꯔꯖꯁꯟ
ꯅꯠꯇꯦ ꯀꯩꯅꯣ ꯇꯝꯃꯤ
ꯀꯔꯤ
ꯇ꯭ꯔꯦꯟꯅꯤ ꯍꯥꯏꯇꯥꯥꯔꯦ
ꯀꯔꯤꯒꯤ ꯇ꯭ꯔꯦꯅꯤꯅꯣ
ꯑ ꯀꯩꯅꯣ ꯅꯠꯇꯦ ꯏꯁꯅꯣ ꯇꯝꯃꯦ
ꯀꯔꯤꯅꯣ
ꯀꯝꯄꯤꯎꯇꯥ꯭ꯔ ꯇꯃꯦ
ꯗꯤꯄ꯭ꯂꯣꯃꯥ
ꯍꯣꯏꯣꯏ
ꯗꯤꯁ ꯏꯌꯔꯅ ꯂꯩꯕ ꯍꯧꯕ꯭ꯔꯣ
ꯅꯠꯇꯦ ꯂꯣꯏꯔꯅꯤ
ꯀꯩꯗꯧꯉꯩꯗ ꯂꯩꯕ ꯍꯧꯕꯅꯣ ꯍꯥꯏꯅ
ꯑꯥ
ꯃꯃꯥꯡ ꯃꯃꯥꯡ ꯆꯍꯤꯗ ꯍꯟꯗꯛ ꯂꯣꯏꯔꯅꯤ
ꯑꯠꯆꯥ ꯒꯣꯔꯃꯦꯟꯒꯤꯅꯦ ꯍꯥꯏꯕ ꯅꯣꯏꯒꯤꯁꯦ
ꯍꯣꯏ
ꯑꯗꯨꯗꯤ ꯅꯦꯂꯤꯠꯒꯤ ꯃꯔꯦ
ꯅꯗꯤꯠꯒꯤ ꯅꯠꯇꯦ
ꯅꯦꯂꯤꯠꯒꯤ ꯅꯠꯇꯦꯕ
ꯍꯣꯏ
ꯀꯔꯤꯅꯣꯅꯦ ꯑꯗꯨꯗꯤ ꯅꯣꯏꯒꯤꯁꯦ ꯑꯩꯈꯣꯏꯗꯤ ꯂꯩꯕ ꯌꯥꯗ꯭ꯔꯣ
ꯌꯥꯏꯑꯦ ꯅꯨꯄꯥꯈꯣꯏꯒꯤꯁꯨ ꯂꯩ ꯑꯗꯨꯝ ꯂꯩꯕꯅꯦ
ꯑꯗꯨ ꯅꯣꯏ ꯀꯃꯥꯏꯅ ꯆꯪꯕꯅꯣ ꯑꯗꯨꯗ
ꯐꯣꯝ ꯊꯥꯖꯤꯜꯂꯒ ꯆꯪꯕꯅꯦ
ꯍꯧꯖꯤꯛ ꯐꯣꯝ ꯊꯥꯕ ꯃꯇꯝꯔꯣ
ꯑꯥ ꯃꯇꯝ ꯍꯣꯏ ꯖꯨꯂꯥꯏ ꯎꯝ ꯖꯨꯂꯥꯏ ꯇꯔꯥꯃꯔꯤ ꯐꯥꯎ ꯂꯩꯕꯅꯤ ꯑꯗꯨꯝ ꯌꯥꯔꯤꯕꯅꯤ ꯍꯧꯖꯤꯛꯁꯨ
ꯌꯥꯗꯩꯩꯗꯤ ꯌꯥꯔꯗꯤ ꯗꯤꯇꯦꯜꯁꯇꯣ ꯈꯔ ꯍꯥꯏꯕꯤꯔꯣꯅꯦ ꯌꯥꯔꯗꯤ ꯑꯩꯁꯨ ꯀꯝꯄ꯭ꯌꯨꯇꯔꯗꯤ ꯈꯔ ꯈꯪꯗꯤ ꯈꯪꯅꯤꯡꯕ ꯈꯔ ꯗꯤꯇꯦꯜꯁꯇꯣ ꯈꯔ ꯍꯥꯏꯕꯤꯔꯣꯅꯦ ꯑꯩꯁꯨ ꯌꯥꯔꯗꯤ
ꯑꯩ ꯍꯥꯏꯒꯦꯕꯥ ꯋꯥꯆꯦꯞꯇ ꯍꯣꯔꯦꯟꯀꯣ
ꯍꯥꯥ
ꯍꯣꯔꯦꯟ ꯍꯥꯏꯕꯤꯒꯦꯕ
ꯑꯁꯤꯗꯗꯤ ꯍꯥꯏꯕ ꯌꯥꯗ꯭ꯔꯣ
ꯌꯥꯗꯦ ꯁꯤꯗꯗꯤ ꯍꯥꯏꯕ ꯌꯥꯗꯦ ꯏꯁ
ꯌꯥꯔꯝꯅꯤꯗꯥ
ꯅꯪ ꯅꯪꯕꯨ ꯒ꯭ꯔꯨꯞꯇ ꯌꯦꯡꯗ꯭ꯔꯣ
ꯑꯣ ꯑꯆꯥ ꯑꯗꯨꯒꯨꯝꯕ ꯌꯥ ꯌꯥꯔꯝꯅꯤꯗ ꯑꯗꯨꯗꯤ
ꯌꯥꯗꯦ ꯍꯥꯏꯕꯅꯦ
ꯍꯣꯏ ꯍꯣꯢ
ꯑꯗꯨꯑꯣꯏꯔꯁꯨ ꯈꯣꯡ ꯍꯥꯝꯕꯒꯤ ꯁꯨꯝ ꯈꯨꯝꯕꯅꯤ
ꯑꯗꯨꯗꯤ ꯑꯗꯨ
ꯅꯪꯗꯨꯗꯣ ꯀꯣ ꯂꯣꯏꯅꯃꯛ ꯈꯪꯅꯤꯡ ꯈꯪꯅꯤꯡꯉꯦ ꯍꯥꯏꯔꯗꯤ ꯑꯩ ꯍꯣꯔꯦꯟꯗꯣ
ꯎꯝ ꯅꯪꯒꯤ ꯑꯗꯨꯝ ꯍꯥꯏꯔꯛꯀꯦ ꯄ꯭ꯔꯁꯅꯦꯜꯗ ꯅꯪꯅ ꯇꯧꯒꯦ ꯍꯥꯏꯔꯗꯤ ꯎꯝ ꯍꯣꯏ
ꯑꯗꯨꯅ ꯐꯥꯗꯧ ꯃꯥꯜꯂꯦ
ꯍꯣꯏ ꯅꯣꯏ ꯅꯪꯁꯦ ꯑꯕꯣꯟꯃꯩ ꯅꯠꯇ꯭ꯔꯣ
ꯑꯕꯣꯟꯃꯩꯅꯤ
ꯑꯣ ꯑꯣ ꯁꯤꯗꯁꯨ ꯑꯕꯣꯟꯃꯩ ꯑꯃ ꯂꯩꯕ
ꯅꯨꯄꯤꯔꯣ ꯅꯨꯄꯥꯔꯣ
ꯅꯨꯄꯤ ꯑꯃ ꯅꯨꯄꯥ ꯑꯃ
ꯅꯣꯏ ꯈꯪꯅꯕ꯭ꯔꯣ
ꯈꯪꯅꯩ
ꯋꯥꯔꯤ ꯁꯥꯕ꯭ꯔꯣ
ꯁꯥꯏꯌꯦ ꯁꯥ ꯎꯝ ꯁꯥꯏ
ꯑꯠꯆꯥ ꯐ꯭ꯔꯦꯟ ꯑꯣꯏꯕ꯭ꯔꯥ ꯅꯨꯡꯉꯥꯏꯕ꯭ꯔꯥ ꯀꯃꯥꯏꯅ ꯇꯧꯒꯦ ꯃꯣꯏꯕꯗꯣ
ꯑꯗꯨꯝ ꯅꯨꯡꯉꯥꯏ ꯅꯨ ꯅꯨꯄꯤꯗꯤ ꯑꯗꯨꯝ ꯀꯩꯅꯣ ꯇꯧꯋꯦ ꯑꯗꯨ ꯅꯨꯄꯥꯗꯤ ꯀꯌꯥ ꯉꯥꯡꯅꯗꯦ ꯑꯗꯣ ꯊꯦꯡꯅꯥꯔꯗꯤ ꯀꯥꯗꯥꯢ ꯆꯠꯇꯣꯏꯅꯣ ꯈꯨꯠꯇꯣꯏꯅꯣ ꯑꯗꯨꯝ ꯍꯪꯕ ꯑꯗꯨꯒꯨꯝꯕ ꯈꯛꯇꯅꯤ ꯑꯥ ꯅꯨꯄꯥꯁꯤ ꯑꯌꯥꯝꯕ ꯀꯧꯅꯗꯦꯗꯥ ꯑꯩꯈꯣꯏꯗꯤ
ꯑꯣ ꯑꯆꯥ ꯑꯆꯥ
ꯅꯨꯄꯥ ꯑꯌꯥꯝꯕꯥ ꯀꯧꯅꯗꯦ ꯑꯗꯨ ꯈꯔ ꯈꯪꯅꯕꯕꯨꯗꯤ ꯂꯩꯌꯦ ꯑꯗꯨ ꯑꯣꯏꯔꯁꯨ ꯈꯪꯅꯕꯕꯨꯗꯤ ꯀꯧꯅꯩ
ꯅꯪ ꯅꯪ ꯂꯦꯡꯃꯩ ꯈꯪꯅꯕ ꯃꯤ ꯂꯩꯕ꯭ꯔꯣ ꯑꯗꯣꯝ ꯁꯥꯢꯠꯇꯕꯣ
ꯂꯩ ꯍꯣꯏ ꯂꯩ
ꯑꯣ
ꯁꯃꯥꯏ ꯑꯩꯗꯤ ꯑꯗꯨꯝ ꯊꯦꯡꯅꯩꯏꯗ ꯂꯦꯡꯆꯠ ꯑꯩꯅ ꯆꯠꯄ ꯈꯨꯗꯤꯡ ꯍꯥꯏꯇꯥꯔꯦ ꯃꯐꯝ ꯈꯨꯗꯤꯡ ꯑꯗꯨꯝ ꯊꯦꯡꯅꯩꯌꯦ ꯑꯗꯨꯝ ꯇꯤꯟꯅꯩꯌꯦ
ꯉꯁꯤꯗꯤ ꯐꯨꯠꯕꯣꯜ ꯌꯦꯡꯒꯦꯔꯣ ꯅꯪ
ꯉꯁꯤꯁꯦ ꯑꯁ ꯈꯪ ꯌꯦꯡꯒꯗꯧ ꯃꯥꯟꯗꯦꯗ
ꯀꯔꯤꯒꯤ
ꯃꯇꯝ ꯂꯩꯇꯦ
ꯂꯂꯩ ꯌꯥꯝ ꯌꯥꯝ ꯄꯥꯝꯕꯅꯦ
ꯑꯗꯨ ꯄꯥꯗꯦꯗ ꯄꯥꯕꯕꯨꯗꯤ ꯑꯗꫭ ꯈꯪꯗꯦ ꯍꯣꯔꯦꯟ ꯌꯦꯡꯁꯨ ꯌꯦꯡꯅꯤꯡꯗꯦ ꯑꯩꯈꯣꯏꯅ ꯌꯦꯡꯅꯤꯡꯕ ꯃꯤ ꯒꯤ ꯅꯠꯇ꯭ꯔꯗꯤ ꯌꯦꯡꯅꯤꯡꯗꯦ
ꯂꯥꯏꯔꯤꯛ ꯄꯥꯕꯤꯒꯤꯔꯣ ꯋꯥꯔꯤ ꯁꯥꯕꯒꯤꯔꯣꯅꯦ ꯌꯥꯝ ꯕꯤꯖꯤ ꯑꯔꯦꯝꯃꯜꯂꯦꯅꯦ ꯅꯣꯏꯁꯦ
ꯋꯥꯔꯤꯒ ꯁꯥꯕꯁꯨ ꯁꯪꯖꯗꯦꯗ ꯑꯩꯈꯣꯏꯁꯦ ꯍꯧꯖꯤꯛ ꯃꯣꯏ ꯆꯥꯛ ꯊꯣꯡꯉꯦ ꯉꯥꯏꯍꯥꯛ ꯂꯩꯔꯗꯤ ꯄꯨꯡ ꯅꯤꯄꯥꯟ ꯅꯤꯄꯥꯟ ꯃꯈꯥꯏ ꯑꯗꯨꯋꯥꯏꯗ ꯆꯥꯛ ꯆꯥꯔꯅꯤ ꯉꯁꯤꯁꯦ ꯑꯁ ꯉꯁꯤꯗꯨ ꯈꯪꯗꯦ ꯑꯗꯨ ꯆꯥꯛ ꯆꯥꯕ ꯂꯣꯏꯔꯒ ꯑꯩꯈꯣꯏꯁꯦ ꯉꯥꯏꯍꯥꯛꯇꯪ ꯑꯗꯨꯝꯗꯨꯝ ꯀꯔꯤ ꯀꯔꯤ ꯇꯧꯕ꯭ꯔꯥ ꯑꯗꯨ ꯇꯧꯔꯗꯤ ꯄꯨꯡ ꯃꯥꯄꯜ ꯇꯔꯥ ꯑꯗꯨꯝ ꯇꯥꯔꯅꯤ ꯑꯗꯨ ꯇꯔꯥ ꯇꯔꯥ ꯃꯈꯥ ꯇꯥꯔꯗꯤ ꯑꯗꯨꯝ ꯇꯨꯝꯅꯤꯡ ꯇꯨꯝꯅꯤꯡꯕ ꯍꯧꯔꯅꯤ
ꯀꯔꫭꯁꯤꯞ ꯀꯨꯝꯕ ꯇꯧꯔꯅꯣ ꯍꯥꯏꯁꯦ
ꯇꯧꯗꯦꯗ ꯏꯁꯥ ꯏꯁꯥꯅ ꯑꯗꯨꯝ
ꯅꯣꯏ ꯇꯧ ꯅꯣꯏ ꯇꯧꯕꯌꯥꯗ꯭ꯔꯣ ꯒ꯭ꯔꯨꯞ ꯑꯣꯏꯅ ꯒ꯭ꯔꯨꯞ ꯑꯃ ꯒ꯭ꯔꯨꯞ ꯑꯃ ꯁꯦꯝꯃꯒ ꯇꯧꯕ ꯌꯥꯗ꯭ꯔꯣ ꯅꯪꯒꯤ ꯔꯨꯝꯗ
ꯑꯁ ꯑꯩꯈꯣꯏꯁꯦ
ꯄꯨꯂꯣꯏ ꯄꯨꯜꯂꯗꯤ ꯐꯥꯒꯤ ꯃꯥꯟꯕꯗꯣ ꯑꯗꯨꯒꯤ ꯃꯤ ꯂꯣꯏꯅꯃꯛ ꯑꯗꯨꯒꯨꯝꯕ ꯄꯨꯟꯕ ꯌꯥꯗꯦꯅꯦ ꯑꯩꯈꯣꯏꯁꯦ ꯃꯔꯤ ꯃꯤ ꯃꯔꯤꯒꯨꯝꯕꯗꯤ ꯑꯗꯨꯝ ꯇꯧꯕ ꯌꯥꯕꯅꯦ ꯑꯇꫭꯞꯄ ꯇꯧꯗꯦꯗ ꯑꯍꯣ ꯍꯣꯏ ꯑꯍꯨꯝꯗꯤ ꯑꯅꯤꯔꯛꯒꯨꯝꯕꯗꯤ ꯇꯧꯕ ꯃꯥꯜꯂꯦ ꯑꯗꯣ ꯑꯗꯨ ꯃꯇꯨꯡꯗ ꯇꯧꯗ꯭ꯔꯦ ꯏꯁꯥ ꯏꯁꯥꯅ ꯑꯗꯨꯝ
ꯅꯪ ꯅꯪꯒꯤ ꯔꯨꯝ ꯅꯪꯅꯊꯟꯗ ꯂꯩꯔꯗꯤ ꯅꯪꯒꯤ ꯔꯨꯝꯗ ꯂꯥꯎ ꯋꯥꯔꯁꯤꯞ ꯇꯧꯃꯤꯟꯅꯔꯁꯦ ꯍꯥꯏꯔꯒ ꯇꯧꯕ ꯌꯥꯕꯗꯤ ꯌꯥꯕꯅꯤꯅꯦ ꯅꫭꯏꯁꯦ
ꯍꯣꯏ ꯑꯗꯨꯕꯨꯗꯤ ꯌꯥꯏ ꯑꯗꫭ ꯑꯩꯁꯨ ꯑꯩ ꯏꯊꯟꯗ ꯂꯩꯔꯁꯨ ꯃꯤ ꯏꯃꯥꯟꯅꯕꯤ ꯀꯥꯗ ꯑꯗꯨꯝ ꯇꯨꯝꯃꯦ ꯕꯣꯜ ꯍꯦꯛ ꯍꯧꯕꯗꯒꯤ ꯑꯩꯒꯤ ꯀꯥꯗ ꯇꯨꯝꯕꯁꯦ ꯅꯨꯃꯤꯠ ꯅꯨꯃꯤꯠ ꯅꯤꯅꯤ ꯍꯨꯝꯅꯤꯒꯨꯝꯕ ꯈꯛꯇ ꯁꯨꯔꯝꯒꯅꯤ ꯑꯩ ꯀꯥꯗ ꯇꯨꯝꯕ ꯐꯖꯅ ꯇꯨꯝꯗ꯭ꯔꯦ ꯑꯩꯒꯤ ꯀꯥꯗ ꯃꯣꯏꯒꯤ ꯀꯥꯗ ꯄꯨ ꯌꯦꯡꯉꯒ ꯑꯗꯨꯝ ꯇꯨꯝ ꯇꯨꯝ ꯑꯗꯣ ꯍꯧꯖꯤꯛ ꯀꯥꯟꯁꯤꯗꯤ
ꯅꯣꯏ ꯕꫭꯜ ꯌꯦꯡꯕꯗꫭ ꯐꯣꯟ ꯐꯣꯟꯗ ꯑꯣꯏꯅ ꯌꯦꯡꯕ꯭ꯔꯣ ꯂꯦꯞꯇꫭꯞ ꯐꫭꯟ
ꯍꯣꯏ
ꯐꯣꯟ ꯑꯆꯧꯕꯀꯣ
ꯁꯤꯁꯦ ꯑꯩꯈꯣꯏꯅ ꯁꯨꯃꯥꯏꯅ ꯄꯥꯏꯕ ꯐꯣꯟ ꯑꯗꯨꯝ ꯌꯦꯡꯕꯅꯦ
ꯑꯩꯈꯣꯏ ꯃꯆꯥꯗ
ꯍꯣꯏ
ꯑꯗꯨꯗꯤ ꯅꯨꯡꯉꯥꯏꯔꯣꯏꯍ ꯅꯣꯏꯒꯤꯁꯦ ꯑꯩꯈꯣꯏ ꯃꯆꯥꯗꯗꯤ ꯀꯥꯏꯗꯒꯤ
ꯅꯨꯡꯉꯥꯏꯇ꯭ꯔꯁꯨ ꯌꯦꯟꯐꯝ ꯂꯩꯇꯦꯗꯅ
ꯏꯆꯥ ꯑꯩꯈꯣꯏꯅ ꯑꯆꯧꯕ ꯃꯤ ꯁꯤ꯭ꯔꯤ ꯅꯖꯔꯣꯅꯦ ꯅꯣꯏ ꯍꯣꯁꯇꯦꯜꯔ ꯍꯔꯦ
ꯁꯤꯖꯤꯟꯅꯗꯦ
ꯄ ꯃꯅ ꯏꯗ
ꯍꯣꯏ ꯁꯤꯝꯄꯜꯅꯦ
ꯁꯤꯝꯄꯜ ꯂꯤꯕꯤꯡ ꯍꯥꯏ ꯊꯤꯡꯀꯤꯡ ꯃꯂꯦ ꯅꯣꯏꯗꯤ
ꯍꯥꯏ ꯊꯤꯡꯀꯤꯡꯗꯤ ꯑꯣꯏꯗꯦꯗ ꯁꯝ ꯁꯝꯅ ꯂꯩꯖꯕꯅꯤꯗ ꯑꯣ ꯅꯪꯒꯤ ꯆꯥꯁꯨ ꯂꯣꯏ ꯏꯉꯝꯂꯅꯤ
ꯃꯇꯝ ꯃꯇꯝꯁꯨ ꯂꯣꯏꯔ ꯗꯧꯔꯦ ꯃꯇꯝꯁꯨ ꯌꯥꯎ ꯗꯧꯔꯦ
ꯍꯣꯏ ꯍꯣꯏ ꯍꯣꯏ ꯑꯗꯨꯗꯤ ꯅꯪꯁꯨ ꯆꯥꯛ ꯆꯥꯕ ꯆꯠꯂꯣ ꯍꯣꯔꯦꯟ ꯑꯃꯨꯛ ꯐꯥꯎꯉꯁꯤꯀꯣ
ꯍꯣꯏ ꯍꯣꯏ ꯆꯕꯂꯣꯏꯔꯒ ꯍꯣꯔꯦꯟ ꯌꯥꯔꯗꯤ ꯑꯩ ꯃꯦꯁꯦꯁ ꯊꯥꯔꯛꯑꯒꯦ ꯑꯗꯨꯒ ꯋꯥꯔꯤꯁꯥꯁꯦ
ꯍꯣ ꯍꯣ ꯍꯣꯏ ꯎꯝ ꯎꯝ ꯐꯔꯦ ꯐꯔꯦ